ꯍꯜꯂꯣ
ꯇꯥꯕ꯭ꯔꯣ
ꯑꯣ
ꯀꯩꯗꯧꯔꯤꯒ
ꯍꯤꯞꯄꯒ ꯂꯩꯑꯦ ꯅꯣꯏꯗꯤ
ꯑꯩꯁꯨ ꯍꯤꯞ ꯄꯤꯌꯦ ꯇꯧꯅꯉꯥꯏ ꯂꯩꯇꯦ
ꯍꯣꯏ ꯆꯥꯛ ꯌꯦꯟꯁꯥꯡ ꯊꯧꯅꯔꯕ꯭ꯔꯣ ꯑꯩꯁꯨ ꯋꯥꯠꯇꯗꯤ ꯋꯥꯠꯂꯦ ꯑꯗꯣ ꯆꯥꯗꯤ ꯂꯥꯃꯦꯗꯣ ꯎꯝ ꯌꯥꯝ ꯉꯟꯅ ꯆꯥꯕꯁꯨ ꯑꯃꯨꯛꯀꯣ ꯅꯨꯡꯗꯥꯡ
ꯑꯗꯣꯅꯦ
ꯇꯜꯂꯦ
ꯅꯪ ꯃꯤ ꯅ ꯊꯅ ꯂꯩꯌꯦꯕꯣ
ꯍꯣꯏ ꯑꯗꯨ ꯏꯊꯗ ꯂꯥꯏꯁꯨ ꯈꯨꯠꯁꯤ ꯇꯧꯔꯦꯅꯦ ꯆꯥꯅꯤꯡꯕ ꯀꯥꯟꯗ ꯍꯦꯛꯇ ꯊꯣꯡꯕ ꯆꯥꯅꯤꯡꯗ꯭ꯔꯦꯅꯦ ꯍꯦꯛꯇ ꯇꯣꯄ
ꯑꯗꯨꯗꯤ ꯃꯍꯧꯁꯥꯅꯦꯀꯣ ꯏꯊꯟꯗ ꯂꯩꯕꯒꯤ ꯐ꯭ꯔꯤ ꯋꯤꯜ ꯍꯥꯏꯗꯣ
ꯍꯣꯏ ꯆꯥꯛ ꯏꯟꯁꯥꯡ ꯊꯣꯡꯕꯁꯨ ꯇꯠꯂꯦ
ꯇꯜꯂꯦ ꯀꯣꯜ ꯂꯤꯛ ꯐꯦꯡꯕꯁꯨ ꯇꯜꯂꯦ
ꯎꯨꯝ
ꯍꯤ ꯍꯤ ꯍꯤ
ꯑꯗꯨ ꯍꯥꯎꯒꯠꯄ ꯑꯃ ꯍꯥꯎꯒꯠꯄꯁꯨꯀꯣ ꯑꯩ ꯈꯨꯁꯤ ꯑꯗꯨꯗꯤ ꯀꯩꯀꯩ ꯀꯩꯀꯩ ꯏꯟꯁꯥꯡ ꯊꯣꯡꯅꯔꯕꯥ
ꯑꯩ ꯊꯣꯡꯗ꯭ꯔꯤꯗ ꯉꯁꯤ ꯑꯌꯨꯛꯀꯤ ꯆꯥꯛ ꯐꯥꯎꯁꯨ ꯆꯥꯕꯒꯨꯝ ꯆꯥꯗꯕꯒꯨꯝ ꯇꯧꯋꯦ ꯆꯥꯅꯤꯡꯗꯕꯒꯤ
ꯋꯥꯠꯀꯞ ꯌꯦꯡꯅꯕ꯭ꯔꯣ ꯅꯣꯏꯕꯣ
ꯌꯦꯡꯒꯅꯤ ꯉꯁꯤ ꯅꯨꯡꯗꯥꯡꯗꯤ
ꯉꯥꯔꯥꯡ ꯌꯦꯡꯕ꯭ꯔꯣ
ꯉꯔꯥꯡꯗꯤ ꯌꯦꯡꯗꯦ ꯑꯩꯅ ꯑꯄꯥꯝꯕ ꯌꯥꯎꯗꯕꯅꯤꯅ
ꯑꯩꯅ ꯉꯔꯥꯡ ꯌꯦꯡꯕꯗꯨꯗꯤ ꯎꯨꯝ ꯑꯩꯅ ꯐ꯭ꯔꯦꯟ ꯁꯞꯄꯣꯔꯠ ꯇꯧꯔꯒ
ꯉꯝꯗ꯭ꯔꯦ
ꯂ ꯉꯝꯗ꯭ꯔꯦ ꯏꯁꯄꯦꯟꯗ ꯉꯝꯈ꯭ꯔꯦꯗ ꯑꯩ ꯃꯣꯏꯗꯣ ꯌꯥꯝ ꯍꯩꯕ ꯋꯥꯅꯦꯗ ꯅꯍꯥꯟꯗꯤ ꯏꯁꯄꯦꯟꯗꯣ ꯑꯁꯨꯃꯨꯛꯇꯤ ꯍꯩꯕ ꯅꯠꯇꯦ ꯈꯪꯗꯦ
ꯃꯣꯏ ꯀꯩꯔꯤꯁꯨ ꯍꯩ
ꯑ ꯐꯖꯅ ꯇ꯭ꯔꯦꯅꯤꯡ ꯆꯠꯄ ꯃꯥꯜꯂꯦ ꯃꯣꯏꯗꯣ ꯀꯩꯅꯣ
ꯍꯣꯏ ꯀꯩꯔꯥ ꯅꯦꯒ꯭ꯔꯣ ꯃꯆꯥ ꯑꯃ ꯌꯥꯎꯕꯗꯣ
ꯑꯥ
ꯌꯥꯃꯤꯟꯅ ꯍꯥꯏꯕ꯭ꯔꯥ ꯑꯣ ꯑꯗꯨꯗꯣ ꯃꯥ ꯕꯥꯔꯁꯦꯂꯣꯅꯥꯗ ꯐꯖꯅ ꯃꯦꯁꯤꯅ ꯇꯝꯕꯤꯈ꯭ꯔꯕ ꯃꯥꯜꯂꯦ
ꯍꯣꯏ ꯕꯥꯔꯁꯦꯂꯣꯅꯥꯗꯒꯤ ꯀꯩꯒꯤꯅꯣ ꯏꯁꯄꯦꯟꯗ ꯑꯃꯨꯛꯀ ꯊꯣꯛꯈꯤꯕꯁꯦ
ꯍꯣꯏ ꯑꯗꯨꯒꯤꯅꯤꯅꯦ ꯍꯧꯖꯤꯛꯁꯦ ꯑꯥꯔꯖꯦꯟꯇꯤꯅꯥ ꯅꯠꯇ꯭ꯔꯒ ꯏꯁꯄꯦꯟꯅ ꯉꯝ ꯉꯝ ꯉꯝ ꯑꯗꯨꯅꯤ ꯑꯅꯤ ꯑꯅꯤ ꯃꯔꯛꯇ ꯉꯝꯃꯗꯤ ꯀꯔꯤꯁꯨ ꯀꯥꯏꯗꯦ ꯍꯥꯏꯕꯗꯣ ꯍꯨꯝ
ꯅꯣꯉꯥꯏꯗꯤ ꯃꯥ ꯑꯥꯔꯖꯦꯟꯇꯤꯅꯥꯒꯤꯗꯃꯛ ꯁꯥꯟꯅꯕꯅꯦꯕ ꯑꯗ ꯍꯧꯖꯤꯛ ꯃꯣꯏꯁꯨ ꯁꯥꯟꯅꯕ ꯍꯥꯏꯕꯗ ꯃꯃꯤꯡ ꯁꯦꯇꯥꯝ ꯑꯃꯅꯤ ꯎꯝ
ꯊꯥꯏꯅꯥꯒꯨꯝꯕ ꯑꯣꯏꯗ꯭ꯔꯤꯗꯥ ꯍꯧꯖꯤꯛꯇꯤ ꯃꯣꯏꯁꯨ ꯍꯩꯕ ꯌꯥ ꯌꯥꯎꯔꯦ ꯇ꯭ꯔꯦꯅꯤꯡ ꯇꯧꯔꯒꯥꯀꯣ
ꯎꯝ ꯉꯔꯥꯡ ꯃꯣꯏ ꯀꯨꯠꯁꯤꯅ ꯑꯗꯨ ꯌꯦꯡꯔꯒꯥ ꯀꯣ ꯑꯁ ꯌꯥꯝ ꯍꯥꯏꯌꯦꯕ ꯃꯣꯏ ꯇꯤꯝꯃꯦꯠ ꯑꯥ ꯕꯣꯜ ꯑꯃꯔꯛ ꯐꯪꯒ꯭ꯔꯦꯗꯤ
ꯎꯝ
ꯑꯣꯝꯄꯣꯅꯦꯟ ꯇꯤꯝꯒꯤꯗꯃꯛ ꯕꯣꯜ ꯐꯪꯅꯤꯡꯉꯥꯏ ꯆꯥꯟꯁ ꯂꯩꯇ꯭ꯔꯦ ꯃꯣꯏꯒꯤ ꯄꯁꯤꯡꯁꯨ ꯑꯗꯨꯝ ꯐꯖꯩꯌꯦ
ꯍꯣꯏ ꯑꯗꯨꯃꯥꯏꯅ ꯍꯥꯏꯅꯩꯌꯦ ꯌꯦꯡꯗꯤ ꯌꯦꯡꯗ꯭ꯔꯦ ꯑꯩꯁꯨ
ꯑꯗꯣ ꯃꯣꯏꯁꯦ ꯌꯥꯔꯗꯤ ꯆꯦꯝꯄꯤꯌꯟ ꯂꯧꯒꯅꯤ ꯅꯥꯀꯟꯗꯥ ꯉꯁꯤ ꯑꯥꯁ ꯂꯣꯏꯅ ꯄ꯭ꯔꯦꯛꯇꯤꯁꯁꯦ ꯌꯥꯝ ꯀꯟꯅ ꯇꯧꯔꯝꯒꯅꯤ ꯑꯔꯗꯨ ꯑꯩ ꯉꯁꯤ ꯑꯥꯔꯖꯦꯟꯇꯤꯅꯥ ꯁꯞꯄꯣꯔꯠ ꯇꯧꯗꯣꯏꯅꯦ ꯀꯃꯥꯏꯅ ꯇꯧꯗꯣꯏꯔꯥ
ꯑꯗꯨꯅꯤ ꯃꯊꯥ ꯁꯥꯏꯌꯦ
ꯀꯤꯌꯦꯕ ꯍꯥꯏꯗꯤ ꯃꯣꯏꯅꯤꯒꯤ ꯈꯨꯠꯁꯅꯥ ꯈꯨꯠꯁꯅꯥꯁꯦ
ꯎꯝ
ꯑꯗꯨꯝ ꯉꯝ ꯉꯝꯔꯥꯔꯣꯏꯗꯥ ꯉꯪꯝꯔꯔꯣꯏꯅ ꯂꯩꯏꯔꯒꯥ ꯑꯗꯨꯝ
ꯃꯤꯅꯤꯠꯇꯥ ꯒꯣꯜ ꯆꯟꯉꯥ
ꯍꯣꯏ ꯍꯣꯏ ꯄꯥꯈꯠꯄꯅꯦꯕ ꯑꯗꯨꯝ ꯀꯃꯥꯏꯅ ꯏꯁꯀ꯭ꯌꯨ ꯍꯥꯂꯦꯟ ꯑꯥ ꯀꯩꯅꯣ ꯏꯪꯂꯦꯟꯁꯨ ꯑꯗꯨꯝ ꯍꯩꯗꯤ ꯍꯩꯕꯅꯦꯕ
ꯃꯥꯅꯦ ꯎꯝ
ꯀꯃꯥꯏꯟ ꯇꯧꯗꯣꯅꯣ ꯏꯁꯄꯦꯟꯁꯦ ꯃꯤ ꯂꯣꯏꯅ ꯍꯥꯏꯅꯩꯌꯦ ꯀꯩ ꯍꯥꯏꯔꯗꯤ ꯆꯦꯝꯄꯤꯌꯟ ꯑꯣꯏꯗꯣꯏꯔꯥ ꯍꯥꯏꯅ
ꯑꯗꯨꯅꯦ ꯑꯩꯁꯨ ꯈꯜꯂꯤꯅꯦ ꯏꯁꯄꯦꯟꯅ ꯂꯧꯒꯗ꯭ꯔꯥꯅ ꯑꯩꯁꯨ ꯈꯜꯂꯤꯅꯦ ꯃꯣꯏꯁꯦ ꯆꯥꯟꯁ ꯌꯥꯝ ꯋꯥꯡꯉꯦꯕ
ꯎꯝ ꯁꯤ ꯐꯦ ꯑꯥ ꯐꯤꯐꯥꯁꯦ ꯐꯥꯔꯁ ꯁꯦꯀꯦꯟ ꯊꯥꯔꯠ ꯂꯩꯕ꯭ꯔꯥ ꯅꯠꯇ꯭ꯔꯒꯥ ꯐꯥꯔꯁ ꯀꯔꯥꯔꯅꯦ ꯈꯪꯇꯪꯂꯥ
ꯑꯥ ꯆꯦꯝꯄꯤꯌꯟꯃꯛꯇꯥ ꯃꯥꯜꯂꯤꯗꯥ ꯑꯩꯅ ꯈꯟꯕꯗꯥ
ꯆꯦꯝꯄꯤꯌꯟ ꯉꯥꯛ ꯑꯗꯨꯗꯤ ꯑꯁ
ꯈꯪꯗꯦꯅꯦ ꯑꯩꯁꯨ ꯑꯗꯨꯗꯤ ꯈꯪꯗꯦꯗꯥ ꯑꯗꯨꯏꯁꯨ ꯆꯝꯄꯤ꯭ꯌꯟ ꯉꯛꯇ ꯂꯧꯕ ꯎꯕ ꯑꯩꯅ
ꯍꯥꯏꯗꯤ ꯐꯥꯔꯁ ꯁꯦꯀꯦꯟ ꯊꯥꯔꯠ ꯂꯩꯕ꯭ꯔꯥ ꯈꯟꯕ
ꯎꯝ ꯈꯪꯗꯦꯗꯥ ꯑꯗꯨꯗꯤ
ꯑꯗꯨ ꯆꯦꯝꯄꯤꯌꯟꯇꯪ ꯂꯩꯔꯗꯤ ꯍꯧꯖꯤꯛ ꯇꯤꯝ ꯑꯍꯨꯝ ꯂꯩꯌꯦꯀꯣ
ꯑꯥ
ꯏꯪꯂꯦꯟꯒꯥ ꯁ꯭ꯄꯦꯟꯒꯥ ꯑꯥꯔꯖꯦꯟꯇꯤꯅꯥ
ꯎꯝ
ꯂꯥꯁ ꯐꯤꯐꯥ ꯂꯥꯁ ꯂꯥꯁ ꯐꯤꯐꯥꯗꯨ ꯀꯅꯥ ꯉꯝꯕ꯭ꯔꯣ
ꯑꯥ ꯇꯨ ꯊꯥꯎꯖꯟ ꯇ꯭ꯋꯦꯟꯇꯤ ꯇ꯭ꯋꯦꯟꯇꯤ ꯇꯨꯒꯤꯗꯣ ꯑꯥꯔꯖꯦꯟꯇꯤꯅꯥ ꯉꯝꯕꯅꯦ
ꯑꯥ ꯑꯥ ꯑꯥ
ꯑꯁ ꯅꯨꯡꯉꯥꯏꯌꯦ ꯍꯣꯁꯇꯦꯜꯗꯥ ꯌꯦꯡꯉꯒꯥꯀꯣ
ꯑꯥ ꯑꯔꯖꯦꯟꯇꯤꯅꯥꯒꯥ ꯀꯅꯥꯅꯣ ꯃꯥꯒꯤ ꯑꯣꯄꯣꯅꯦꯟꯗꯣ ꯀꯅꯥ ꯀꯅꯥꯅꯣ ꯂꯥꯁ ꯃꯤꯁ ꯁꯥꯟꯅꯕꯅꯦ ꯑꯣ ꯍꯣꯏ ꯍꯣꯏ
ꯑꯣꯏꯕꯒꯨꯝ ꯇꯧꯕꯅꯦ
ꯎꯝ ꯃꯣꯏꯁꯨ ꯃꯣꯏꯁꯨ ꯑꯍꯥꯟꯕꯗꯥꯗꯤ ꯖꯔꯃꯅꯤꯁꯨ ꯐꯖꯅ ꯆꯠꯅꯔꯒꯥ ꯂꯥꯁ ꯑꯔꯖꯦꯟꯇꯤꯅꯥꯅ ꯑꯃꯨꯛ ꯉꯝꯈꯤꯕ ꯅꯀꯣ ꯑꯁꯤ ꯆ ꯑꯣ ꯂꯤꯗꯤꯁꯨ ꯁꯨꯃꯥꯏ ꯇꯧꯔꯦ ꯐꯒꯅꯤ
ꯎꯝ ꯑꯩ ꯑꯥꯔꯖꯦꯟꯇꯤꯅꯥꯅ ꯃꯣꯒ꯭ꯂꯣꯣꯇꯤ ꯀꯣꯕꯤ ꯁꯤꯒꯤꯗꯃꯛꯇ ꯌꯥꯝ ꯍꯔꯥꯎꯒꯅꯤ ꯂꯩ ꯑꯩꯗꯤ
ꯉꯁꯤ ꯉꯁꯤꯁꯦ ꯑꯩꯈꯣꯏ ꯄ꯭ꯔꯣꯖꯦꯛꯇ ꯌꯦꯡꯗꯣꯏꯅꯦꯕ
ꯑꯣ
ꯑꯩꯅ ꯑꯔꯖꯦꯟꯇꯤꯅꯥꯒꯤ ꯄꯨꯂꯅꯤ ꯁꯦ ꯖꯔꯁꯤ ꯑꯃ ꯂꯧꯥꯎꯋꯦꯕ ꯑ ꯂꯤ ꯆꯠꯂꯒ ꯌꯦꯡꯗꯣꯏꯅꯦ ꯉꯝꯗꯔꯤꯗꯤ ꯎꯝ ꯑꯗꯨ ꯐꯨꯔꯤꯠꯇ ꯂꯤꯔꯒ ꯑꯃꯨꯛ ꯂꯥꯛꯀꯗꯕꯁꯦ ꯐꯖꯔꯅꯤ ꯑꯗꯨꯒꯤ ꯀꯤ ꯂꯁꯤꯔ
ꯑꯁ ꯉꯝꯂꯗꯤ ꯌꯥꯝ ꯅꯨꯡꯉꯥꯏꯒꯅꯤ ꯊꯃꯣꯏ ꯌꯥꯝ ꯆꯣꯡꯕꯗꯣ ꯑꯩ ꯑꯁ
ꯑꯩ ꯉꯁꯤ ꯖꯔꯁꯤꯗꯨ ꯂꯤꯠꯂ ꯖꯔꯁꯤ ꯂꯤꯠꯂꯒ ꯖꯔꯁꯤꯒꯤ ꯍꯨꯗꯤ ꯑꯃ ꯄꯥꯏꯕ ꯇꯥꯔꯦ ꯀꯩꯒꯨꯝꯕ ꯉꯝꯗ꯭ꯔꯗꯤ ꯍꯨꯗꯨ ꯇꯣꯏꯅꯦ ꯍ ꯍꯥꯏꯗꯤ ꯁꯀ꯭ꯔꯤꯟ ꯃꯤ ꯌꯥꯝ ꯌꯦꯡꯗꯣꯏꯅꯦꯕ ꯄ꯭ꯔꯣꯖꯦꯛꯇ ꯀꯥꯎꯔꯒ ꯑꯗꯨ ꯃ ꯉꯝꯗ꯭ꯔꯦ ꯖꯔꯁꯤ ꯈꯔ ꯂꯤꯂꯒꯥꯏ ꯈꯔ ꯏꯀꯥꯏꯨꯦ
ꯏꯀꯥꯏꯒꯅꯨ ꯏꯀꯥꯏꯒꯅꯨ ꯏꯁ ꯀꯔꯤ ꯃꯤ ꯃꯦꯁꯤꯗꯤ ꯋꯥꯔꯜ ꯀꯞ ꯃꯔꯤꯔꯛ ꯃꯉꯥꯔꯛ ꯂꯧꯈꯕꯗꯧꯕ
ꯍꯥꯏꯕꯗꯤ ꯃꯤ ꯈꯔ ꯑꯥꯔꯖꯦꯟꯇꯤꯅꯥꯒꯤ ꯐꯦꯟꯁ ꯅꯠꯇꯕꯁꯨ ꯂꯩꯑꯕ ꯀꯩꯅꯣ ꯔꯣꯅꯥꯜꯗꯣ ꯐꯦꯟꯁꯤꯡꯗꯣ
ꯇ꯭ꯔꯦꯟꯁꯤꯡꯗꯣ ꯌꯥꯝ ꯇꯣꯛꯁꯤꯛ ꯑꯣꯏꯕꯗꯣ ꯃꯣꯏꯗꯣ ꯀꯔꯤꯒꯤꯔꯥ
ꯍꯣꯏ ꯑꯗꯨ ꯃꯣꯏꯅ ꯅꯣꯛꯀꯅꯤꯕ ꯑꯩꯉꯣꯟꯗ ꯖꯁꯤꯒ ꯂꯤꯜꯂꯛꯄꯗ ꯉꯝꯗ꯭ꯔꯤꯗꯤ ꯍꯥꯏꯅꯀꯣ ꯈꯨꯗꯤ ꯑꯃ ꯄꯥꯏꯗꯣꯏꯅꯦ ꯈꯨꯗꯤ ꯄꯥꯏꯔꯒ ꯀꯩꯒꯨꯝꯕ ꯉꯝꯗ꯭ꯔꯗꯤ ꯍꯨꯗꯤꯤ ꯂꯤꯠꯂꯒ ꯑꯃꯨꯛ ꯂꯥꯛꯄ ꯉꯝꯂ꯭ꯔꯗꯤ ꯄꯨꯔꯥ ꯖꯔꯁꯤꯗꯨ ꯐ꯭ꯂꯦꯛꯁꯤꯡ ꯇꯧꯔꯒ ꯂꯥꯛꯇꯣꯏꯅꯦ ꯑꯥꯔꯖꯦꯟꯇꯤꯅꯥꯒꯤ ꯖꯔꯁꯤꯗꯨ ꯑ ꯁꯤꯖꯌꯦ ꯀꯩꯅꯣ ꯑ ꯌꯥꯝ ꯄꯥꯈꯠꯂꯦ ꯍꯥꯏꯁꯤꯔꯥ ꯋꯥꯔꯤ ꯇꯧꯋꯦꯕꯗ ꯉꯝꯗꯔꯤꯗꯤ ꯍꯥꯏꯅ
ꯑꯗꯨꯅꯤ ꯃꯤ ꯃꯤꯁꯁꯤ ꯌꯥꯎꯋꯦ ꯍꯥꯏꯔꯁꯨ ꯀꯅꯥꯅ ꯈꯪꯉ ꯀꯣ ꯍꯥꯏꯕ ꯉꯝꯃꯦ ꯑꯁ ꯃꯤꯁꯤꯡ ꯉꯝꯂꯗꯤ ꯅꯨꯡꯉꯥꯏꯅꯤꯅ ꯉꯁꯤ ꯅꯨꯃꯤꯠꯁꯦ
ꯎꯝ ꯍꯥ ꯍꯥ ꯅꯣꯏꯗ ꯅꯍꯥꯟ ꯑꯗꯨꯋꯥꯏꯁꯨ ꯌꯦꯡꯕ꯭ꯔꯥ ꯑꯩ ꯉꯔꯥꯡꯅ ꯐꯥꯔꯁ ꯇꯥꯏꯝꯅ ꯌꯦꯡꯕ ꯑꯗ ꯃꯤ
ꯎꯗꯤꯉ
ꯑꯗꯨꯝ ꯌꯦꯡꯗꯤ ꯌꯦꯡꯒꯅꯤ ꯍꯥꯏꯕꯅꯦ ꯑꯗꯨ
ꯎꯝ
ꯑꯩꯃꯤꯡꯗꯨꯗꯤ ꯃꯔꯔꯛ ꯃꯔꯛꯇ ꯄꯨꯡ ꯑꯅꯤꯗ ꯂꯩꯕ ꯃꯦꯠꯁꯨ ꯂꯩꯕꯅꯦ
ꯍꯣꯏ ꯑꯁ ꯑꯗꯨꯗꯤ ꯉꯝꯗꯦ ꯑꯦꯠꯂꯤꯁ ꯈ꯭ꯋꯥꯏꯗꯒꯤ ꯉꯟꯕ ꯇꯨꯋꯦꯜꯐ ꯊꯥꯔꯇꯤ ꯌꯥꯔꯦ ꯎꯝ ꯑꯗꯨꯗꯒꯤꯗꯤ ꯉꯝꯗ꯭ꯔꯦ
ꯎꯝ ꯑꯗꯨꯒꯤ ꯎꯁꯣꯏ ꯆꯥꯕ ꯐꯪꯕ꯭ꯔ ꯅꯣ
ꯍꯣꯏ ꯐꯪꯉꯦ ꯑꯩ ꯎꯁꯣꯏ ꯑꯩꯗꯤ ꯅꯨꯡꯁꯤꯠ ꯀꯥꯝꯃꯟꯕꯒꯤꯀꯣ ꯎꯁꯣꯏ ꯆꯥꯕ ꯌꯥꯗꯕ
ꯎꯁꯣꯏ ꯎꯁꯣꯏ ꯘꯤꯒ ꯊꯣꯡꯕ ꯌꯥꯝ ꯍꯥꯎꯕ ꯍꯣꯏ ꯑꯩꯈꯣꯏꯗꯤ ꯆꯥꯅꯩꯌꯦ ꯀꯩꯅꯣ ꯎꯁꯣꯏ ꯈꯔ ꯄꯤꯛ ꯎꯠꯄꯗꯣ ꯎꯁꯣꯏ ꯃꯈꯜ ꯑꯅꯤ ꯂꯩꯗꯅ ꯈꯔ ꯄꯤꯛꯄꯗꯣ ꯑꯗꯨꯒꯤ ꯑ ꯊꯣꯡꯒ ꯆꯥꯟꯅꯩꯌꯦꯕ ꯑꯩꯈꯣꯏ ꯀꯕꯨꯏꯁꯤꯡꯗꯤ ꯍꯥꯎ ꯋꯥ ꯋꯥꯅꯤ ꯑꯗꯣ ꯁꯤ ꯎꯝ ꯁꯤ ꯏꯝꯐꯥꯜꯗꯗꯤ ꯎꯠꯁꯨꯏꯁꯦ ꯃꯃꯜ ꯌꯥꯝ ꯇꯥꯡꯉꯦ
ꯇꯥꯡꯉꯦ ꯇꯥꯡꯉꯤ ꯍꯥꯏꯒꯅꯨ ꯑꯗꯨꯗꯤ ꯍꯧꯖꯤꯛ ꯒꯤ ꯃꯣꯏꯒꯤ ꯃꯁꯔꯨꯝ ꯐꯥꯎꯁꯨ ꯌꯥꯝ ꯇꯥꯡꯉꯦ
ꯍꯣ
ꯃꯁꯔꯨꯝ ꯇꯥꯡꯉꯦ ꯑꯩꯈꯣꯏ ꯑꯥꯗ ꯆꯤꯡꯗ ꯐ꯭ꯔꯤꯗ ꯐꯪꯕꯗꯣ
ꯍꯣꯏ ꯍꯣꯏ ꯍꯣꯏ ꯆꯤꯡꯗ ꯎꯁꯣꯏ ꯀꯨꯟꯒꯤ ꯌꯥꯝ ꯌꯥꯝ ꯄꯤꯌꯦꯕ ꯁꯋꯥꯏꯗꯗꯤꯀꯣ
ꯆꯦꯅꯤꯗ
ꯑ ꯑꯗꯨꯁꯨ ꯀꯩꯅꯩꯅꯣ ꯀꯩꯅꯣ ꯇꯧꯕꯤꯗꯕꯗ ꯌꯣꯟꯕ ꯃꯣꯏꯅ
ꯎꯝ
ꯍꯣꯏ ꯎꯁꯣꯏ ꯄꯤꯛꯄ ꯌꯣꯟꯕꯗꯨ ꯀꯩꯅꯣ ꯇꯧꯕꯤ ꯄꯨꯂꯞ ꯄꯨꯂꯞ ꯑꯗꯨꯒꯤ
ꯌꯥꯝ ꯇꯥꯡꯉꯦꯔ ꯇꯝꯄꯥꯛꯇꯗꯤꯀꯣ
ꯎꯝ ꯍꯧꯖꯤꯛ ꯃꯁꯔꯨꯝꯒꯤ ꯁꯤꯖꯟꯁꯨ ꯑꯣꯏꯕꯅꯤꯅꯀꯣ
ꯍꯣꯏ ꯎꯝ
ꯆꯤꯡꯗꯗꯤ ꯌꯥꯝ ꯆꯥꯟꯅꯔꯝꯒꯅꯤ ꯁꯤꯗꯗꯤ ꯎꯕ ꯎꯗꯦ ꯕꯖꯥꯔꯗꯗꯤ ꯌꯣꯟꯂꯝꯗꯤ ꯌꯣꯟ ꯎꯝ ꯍꯣꯏ ꯌꯣꯟꯗꯤ ꯌꯣꯟꯂꯝꯒꯅꯦ ꯑꯗꯨ ꯌꯥꯝ ꯀꯟꯅꯗꯤ ꯎꯗꯦꯀꯣ ꯃꯁꯔꯨꯝꯗꯣ
ꯎꯝ ꯎꯗꯦ
ꯀꯩꯅꯣ ꯑꯥꯔꯇꯤꯐꯤꯁꯦꯜ ꯃꯁꯔꯨꯝꯅꯦ ꯌꯥꯝ ꯂꯩꯕꯅꯦ
ꯂꯩꯌꯦ ꯑꯗꯨꯕꯨꯗꯤ ꯑꯗꯨ ꯑꯣꯏꯔꯁꯨ ꯃꯍꯥꯎꯗꯣ
ꯍꯣꯏ ꯆꯥꯗꯤ ꯆꯥꯏ ꯑꯗꯨ ꯌꯥꯝ ꯀꯟꯅꯗꯤ ꯆꯥꯅꯤꯡꯗꯦ ꯑꯩꯈꯣꯏ ꯆꯤꯡꯗ ꯀꯩꯅꯣ ꯇꯧꯕꯗꯨꯅ ꯃꯍꯥꯎꯁꯨ ꯑꯗꯨꯝ ꯂꯩ
ꯑꯗꯨꯅꯦ ꯎꯝ
ꯂꯩ ꯎꯝ ꯀꯔꯝ ꯀꯥꯟꯗ ꯐꯥꯏꯅꯦꯜ ꯁꯥꯟꯅꯗꯣꯏꯔꯥ ꯃꯣꯏꯁꯦ
ꯎꯝ ꯉꯁꯤ ꯇꯨꯋꯦꯜꯐ ꯊꯥꯔꯇꯤ ꯁꯥꯟꯅꯔꯗꯤ ꯍꯥꯡꯆꯤꯠ ꯀꯨꯝꯕ ꯑꯣꯏꯔꯝꯒꯅꯤ ꯑꯩꯠꯇꯤꯟ ꯅꯥꯏꯟꯇꯤꯟꯒꯨꯝꯕ ꯑꯣꯏꯔꯝꯒꯅꯤ
ꯐꯥꯏꯅꯦꯜ
ꯎꯝ ꯐꯥꯏꯅꯦꯜꯗꯣ
ꯅꯣꯏ ꯀꯩ ꯉꯔꯥꯡꯗꯣ ꯅꯦꯠ ꯆꯞꯄꯦ
ꯉꯔꯥꯡꯒꯤꯗꯣ ꯑꯩ ꯉꯔꯥꯡ ꯉꯔꯥꯡꯒꯤꯗꯤ ꯌꯦꯡꯗꯕꯅꯤꯅ ꯈꯪꯗꯦꯅꯦ
ꯅꯦꯠꯇꯤ ꯈꯔ ꯆꯞꯄꯦꯗꯣ ꯄꯦꯟꯗꯦ ꯑꯗꯨ ꯍꯌꯦꯡ ꯑꯦ ꯍꯌꯦꯡ ꯍꯥꯏꯌꯦ ꯑꯣ ꯐꯥꯏꯅꯦꯜꯗꯤ ꯌꯦꯡꯗꯣꯏꯔꯥ ꯀꯃꯥꯏꯅ ꯇꯧꯗꯣꯏꯔꯥ
ꯑꯁ ꯌꯦꯡꯗꯣꯏꯅꯤꯅꯦ ꯐꯥꯏꯅꯦꯜ
ꯃꯦꯠꯆ ꯑꯅꯤꯈꯛꯇꯪ ꯌꯥꯎꯔ ꯉꯥꯏꯔꯦꯀꯣ
ꯍꯣꯏ
ꯉꯁꯤꯒ ꯐꯥꯏꯅꯦꯜꯒꯤ ꯃꯦꯠꯆ ꯑꯃ
ꯑꯣ
ꯑꯔꯖꯦꯟꯇꯤꯅꯥ ꯀꯥꯔꯣ ꯍꯥꯏꯁꯤꯅꯤ
ꯑꯗꯨꯅꯦ ꯑꯥꯔꯖꯦꯟꯇꯤꯅꯥ ꯀꯥꯔꯁꯅꯨ ꯑꯣ ꯑꯥꯔꯖꯦꯟꯇꯤꯅꯥꯅ ꯉꯝꯕ ꯑꯣꯏꯔꯁꯅꯨ
ꯅꯪꯗꯤ ꯅꯊꯟꯇ ꯅꯊꯟꯇ ꯅꯥꯊꯟꯇ ꯌꯦꯡꯕ꯭ꯔꯥ
ꯍꯣꯏ ꯏꯊꯟꯗ ꯌꯦꯡꯉꯤꯗꯨꯒꯤ ꯚꯣꯔꯤꯡ ꯆꯨꯕꯗꯣ
ꯑꯁ ꯑꯩꯗꯤ ꯏꯊꯟꯗꯗꯤ ꯌꯦꯡꯗꯦ ꯑꯩꯈꯣꯏ ꯕ꯭ꯔꯥꯗꯔꯁꯤꯡ ꯑꯗꯨꯅꯦ ꯑꯗꯨꯅ ꯍꯦꯟꯅ ꯅꯨꯡꯉꯥꯏ ꯍꯥꯏꯅꯤ ꯑꯦ ꯑꯣꯄꯣꯅꯦꯜꯁꯨ ꯑꯦꯑ ꯁꯞꯄꯣꯔꯠ ꯇꯧꯕꯁꯨ ꯁꯞꯄꯣꯔꯠ ꯇꯧꯗꯕꯁꯨ ꯑꯗꯨꯒꯤ ꯀꯣ
ꯎꯝ
ꯑꯗꯨꯅꯦ ꯅꯨꯡꯉꯥꯏꯗꯤ ꯅꯨꯡꯉꯥꯏꯕꯅꯦ
ꯍꯣꯏ ꯏꯊꯟꯗ ꯂꯩꯕꯒꯦꯀꯣ ꯕꯣꯔꯤꯡ ꯁꯨꯏꯦꯗ
ꯅ ꯅꯃꯥꯟꯅꯕꯤꯁꯤꯡꯅꯤ ꯌꯦꯡꯅꯗꯕ꯭ꯔꯣ
ꯑꯁꯗꯤ ꯈꯪꯗꯦꯅ ꯇꯣꯉꯥꯂꯗ ꯃꯣꯏꯒ ꯑꯩꯈꯣꯏꯒ
ꯎꯝ
ꯍꯣꯏ ꯇ꯭ꯔꯥꯏꯕꯦꯜ ꯈꯣꯏꯒ ꯃꯣꯏꯒ ꯇ꯭ꯔꯥꯏꯕꯦꯜ ꯅꯠꯇꯕꯈꯣꯏꯗꯤ ꯈꯤꯇꯪ ꯈꯤꯠꯅꯩꯕꯀꯣ ꯍꯣꯏ ꯍꯧꯖꯤꯛ ꯑꯩꯅ ꯂꯩꯐꯝ ꯖꯒꯥꯁꯦ ꯃꯤ ꯌꯥꯝ ꯂꯦꯝꯃꯦꯕ ꯃꯣꯏꯗꯤ ꯍꯥꯏꯗꯤ ꯂꯦꯝꯃꯦ ꯍꯥꯏꯕꯗꯤ ꯌꯥꯝꯅ ꯀꯔꯤ ꯍꯥꯏꯁꯦ ꯌꯥꯝꯅ ꯏꯪ ꯇꯞꯅ ꯂꯩꯕꯗꯣ
ꯎꯝ ꯎꯝ
ꯑꯗꯨꯃꯥꯏꯅ ꯑꯣꯏꯕꯀꯣ ꯑꯗꯨꯒꯤ ꯑꯩꯗꯤ ꯀꯔꯤ ꯍꯥꯏꯁꯤꯔꯥ ꯑꯩꯈꯣꯏꯗꯤ ꯑꯗꯨꯝ ꯃꯇꯥꯡ ꯃꯇꯝ ꯆꯥꯅ ꯑꯗꯨꯝ ꯀꯔꯤ ꯍꯥꯏꯁꯤꯔꯦ ꯌꯦꯡꯉꯦ ꯂꯍꯥꯎꯋꯦ ꯇꯧꯅꯤꯡꯕꯗꯣ ꯇꯧꯋꯦꯕ ꯃꯣꯏꯗꯤ ꯑꯗꯨꯒꯨꯝꯕꯗ ꯂꯩꯇꯦꯕ ꯑꯗꯨꯒꯤ ꯏꯊꯟꯗꯀꯣ ꯑꯍꯤꯡꯗ ꯂꯥꯎꯕꯁꯨ ꯂꯩꯕꯅꯦ ꯋꯥꯔꯜ ꯀꯞ ꯌꯦꯡꯕꯗ
ꯎꯝ ꯐꯨꯠꯕꯣꯜꯁꯦꯅꯝ꯭ꯔꯥꯉ ꯃꯔꯔꯥ ꯃꯔꯔꯥꯠꯇ
ꯑꯩꯔꯣ ꯑꯉꯥꯡ ꯑꯣꯏꯔꯤꯉꯩꯗ ꯀ꯭ꯂꯥꯁ ꯇꯦꯟꯒꯨꯝ ꯅꯥꯏꯟ ꯁꯕꯦꯟ ꯑꯦꯠ ꯅꯥꯏꯟ ꯇꯦꯟꯗꯗꯤ ꯁꯅꯅꯥ ꯍꯥꯏꯔꯃꯦ
ꯎꯝ
ꯤꯁꯅꯗ꯭ꯔꯦ
ꯗ ꯅꯣꯏ ꯀꯉꯒꯅꯤ
ꯋꯥꯔꯦ ꯄꯂ
ꯍ ꯑꯁ ꯆꯦꯟꯕ ꯆꯦꯟꯕ ꯋꯥꯅꯤ ꯍꯥꯏꯒꯅꯣ ꯈꯣꯡꯅ ꯆꯠꯂ ꯐꯥꯎ ꯂꯝꯕꯤꯗꯨꯣ ꯈꯔ ꯁꯥꯡ
ꯑꯗꯨꯅꯦ ꯕꯖꯥꯔꯗ ꯊꯣꯛꯀꯗꯕꯁꯨ ꯌꯥꯝ ꯇꯟꯕꯗꯣ
ꯑꯣ ꯋꯥꯔꯦ ꯑꯗꯨ ꯀꯨꯏꯅ ꯂꯦꯞꯄꯁꯨ ꯉꯝꯗꯦ ꯑꯩ
ꯉꯝꯗꯦ ꯉꯝꯗꯦ ꯆꯍꯤ ꯃꯇꯥꯡꯗꯔ
ꯎ ꯑꯩ ꯑꯁꯤ ꯌꯥꯒꯗꯕꯅꯤ ꯑꯗꯨ ꯀꯩꯅꯣ ꯕꯦꯛ ꯄꯦꯟ ꯇꯧꯕ ꯄ꯭ꯔꯣꯕ꯭ꯂꯦꯝ ꯑꯃ ꯂꯩꯕꯅꯦ ꯑꯩ ꯑꯗꯨ ꯄ ꯄꯁꯨ ꯑ ꯂꯩ ꯂꯩꯕꯅꯦ ꯑꯗꯨꯗ